ꯍꯜꯂꯣ ꯇꯥꯔꯕꯣ
ꯇꯥꯔꯦ ꯇꯥꯔꯦ
ꯍꯦꯟꯃꯜꯂꯦꯍꯦ ꯁꯤꯗꯗꯤ ꯌꯥꯗ꯭ꯔꯦ ꯕꯛ ꯑꯣꯏꯔꯝꯕꯁꯨ ꯌꯥꯏ
ꯑꯣꯏꯔꯝꯕꯁꯨ ꯌꯥꯏ ꯑꯩꯅ ꯈꯟꯕꯗ
ꯀꯩꯗꯧꯔꯝꯃꯤꯅꯣ
ꯑꯩꯁꯦ ꯁꯨꯝ ꯂꯩꯔꯝꯃꯤꯅꯦ
ꯑꯣ ꯒꯦꯝ ꯁꯥꯟꯅꯔꯝꯕꯅꯦ ꯂꯣꯏꯗ ꯉꯥꯏꯔꯦ ꯑꯗꯨꯒ ꯑꯗꯨ ꯑꯃꯥꯥꯖꯣꯟꯒꯤꯀꯣ
ꯑꯥ
ꯑꯃꯥꯖꯣꯟꯒꯤꯗ ꯑꯩꯈꯣꯏꯒꯤ ꯑ ꯄꯣꯠ ꯑꯃ ꯀꯛꯄ ꯀꯥꯟꯗ ꯑꯩꯈꯣꯏꯒꯤ ꯏ ꯑꯦꯝ ꯑꯥꯏ ꯊꯤꯕꯒꯤ ꯑꯣꯞꯁꯟ ꯑꯃ ꯂꯩꯗꯅꯀꯣ
ꯑꯧ ꯂꯩꯕ ꯍꯣꯏ ꯄꯣꯠ ꯌꯥꯝ ꯄꯩꯁꯥ ꯀꯩꯅꯣ ꯇꯧ ꯇꯥꯔꯗꯤ ꯂꯩꯕꯅꯦ
ꯍꯣꯏ ꯍꯣꯏ ꯏ ꯑꯦꯝ ꯑꯥꯏ ꯊꯤꯕꯒꯤ ꯑꯣꯞꯁꯟꯁꯦ ꯑꯩꯈꯣꯏꯒꯤ ꯏ ꯑꯦꯝ ꯑꯥꯏ ꯊꯤꯕꯁꯦ ꯑꯩꯈꯣꯏ ꯀ꯭ꯔꯦꯗꯤꯠ ꯀꯥꯔꯠ ꯅꯠꯇ꯭ꯔꯒꯅ ꯗꯦꯕꯤꯠ ꯀꯥꯔꯠꯁꯨ ꯌꯥꯕꯅꯦꯕꯀꯣ ꯌꯥꯕꯗꯤ ꯑꯗꯣ ꯗꯦꯕꯤꯠ ꯀꯥꯔꯠꯀꯤ ꯑꯣꯏꯔꯒꯅ ꯑꯩꯈꯣꯏꯒꯤ ꯑꯈꯟꯅꯕ ꯕꯦꯡ ꯈꯔꯗꯪ ꯄꯤꯌꯦꯕ ꯍꯩꯁ ꯗꯤ ꯑꯦꯐ ꯁꯤꯒꯨꯝꯕ ꯑ ꯁꯤ ꯑꯥꯏ ꯁꯤ ꯑꯥꯏꯒꯨꯝꯕ ꯄꯤꯌꯦꯕꯀꯣ ꯑꯗꯨꯏꯗꯣ ꯑꯃꯥꯥꯖꯣꯟ ꯄꯦ ꯂꯦꯇꯔ ꯀꯧꯕꯗꯨꯗꯤ ꯇꯥꯔꯕꯣ
ꯄꯦ ꯂꯦꯇꯔ ꯑꯗꯨꯃꯛꯇꯤ ꯇꯥꯗ꯭ꯔꯤꯌꯦ
ꯍꯥꯏꯗꯤ ꯄꯣꯠꯁꯦ
ꯑꯣ ꯑꯩ ꯑꯃꯥꯖꯣꯟ ꯄꯦ ꯂꯦꯇꯔꯗꯣ ꯍꯣꯏ ꯈꯪꯉꯤ ꯈꯪꯉꯤ ꯑꯥ ꯑꯥ
ꯍꯣꯏ ꯍꯣꯏ ꯑꯗꯨꯒꯤ ꯑꯃꯥꯃꯥꯖꯣꯟ ꯄꯦ ꯂꯦꯇꯔꯗꯨꯅ ꯑꯃꯨꯛ ꯀꯩꯅꯣꯅꯦꯕ ꯇꯧꯗꯣꯏꯁꯦ ꯑꯩꯈꯣꯏꯒꯤ ꯄꯩꯁꯥꯁꯦ ꯑꯝꯃꯥꯖꯣꯟꯅ ꯊꯤꯖꯈ꯭ꯔꯦꯗꯅ ꯊꯤꯈ꯭ꯔ ꯃꯇꯨꯡꯗ ꯑꯩꯈꯣꯏꯅ ꯁꯨꯝ ꯊꯥ ꯊꯥꯒꯤ ꯑꯣꯏꯅ ꯍꯥꯏꯗꯤ ꯊꯥ ꯊꯥꯒꯤ ꯁꯤꯡꯒꯠ ꯀꯦꯔꯥ ꯅꯠꯇ꯭ꯔꯒꯅ ꯑꯦꯛꯖꯥꯝꯄꯜ ꯑꯣꯏꯅ ꯅꯪꯅ ꯄꯣꯠꯁꯦ ꯂꯤꯁꯤꯡ ꯀꯨꯟ ꯑꯃ ꯀꯨꯟ ꯃꯉꯥ ꯑꯃ ꯇꯥꯕ ꯀꯛꯑꯦ ꯈꯜꯂꯁꯦꯕ ꯑꯃꯥꯖꯣꯟꯅ ꯊꯤꯈ꯭ꯔꯅꯤꯗꯅ ꯄꯩꯁꯥꯁꯦ ꯑꯗꯨꯒ ꯅꯨꯃꯤꯠ ꯇꯔꯥ ꯅꯠꯇ꯭ꯔꯒꯅ ꯑꯩꯈꯣꯏ ꯅꯨꯃꯤꯠ ꯇꯔꯥꯃꯉꯥꯅꯤꯁꯤꯒꯤ ꯃꯅꯨꯡꯗ ꯅꯪꯅ ꯄꯩꯁꯥ ꯊꯤꯗꯣꯛꯄ ꯉꯝꯈ꯭ꯔꯒꯗꯤ ꯑꯩꯈꯣꯏ ꯏꯟꯇꯔꯦꯁ ꯑꯝꯇ ꯀꯥꯗꯕꯤꯗ ꯊꯤꯗꯣꯛꯄ ꯌꯥꯗꯣꯏꯅꯦꯕ
ꯑꯣ ꯑꯥ
ꯅꯠꯇꯕꯤꯗ ꯑꯩꯈꯣꯏꯅ ꯏ ꯑꯦꯝ ꯑꯥꯏꯒꯤ ꯇꯥꯏꯞꯇ ꯁꯤꯖꯤꯟꯅꯕ ꯄꯥꯝꯃꯒꯅ ꯑꯃꯨꯛ ꯑꯩꯈꯣꯏꯒꯤ ꯊꯥ ꯇꯔꯨꯛꯀꯤ ꯑꯗꯩꯗꯤ ꯊꯥ ꯇꯔꯥꯅꯤꯊꯣꯏꯒꯤ ꯂꯩꯕꯅꯦꯕ
ꯑꯥ
ꯑꯗꯨꯏ ꯑꯃꯥꯖꯣꯟ ꯄꯦ ꯂꯦꯇꯔꯗꯣ ꯑꯩ ꯐꯣꯟꯁꯨ ꯌꯥꯗ꯭ꯔꯦꯗꯅ
ꯑ
ꯐꯣꯟ ꯌꯥꯗ꯭ꯔꯝꯅꯤꯅ ꯑꯃꯥꯥꯖꯣꯟ ꯄꯦ ꯂꯩꯇꯔꯗꯒꯤ ꯀꯛꯀꯦ ꯇꯧꯕꯅꯦꯕ ꯄꯣꯠꯇꯣ ꯑꯩꯈꯣꯏꯅ ꯑꯗꯨꯝ ꯊꯥꯒꯤ ꯑꯣꯏꯅ ꯏ ꯑꯦꯝ ꯑꯥꯏ ꯏ ꯑꯦ ꯃꯥꯏ ꯀꯛ ꯇꯛ ꯇꯛ ꯁꯤꯡꯒꯠꯄꯤꯔ ꯂꯣꯏꯔꯦꯕ
ꯍꯣꯏ
ꯑꯗꯣ ꯁꯤꯡꯒꯠꯄꯗꯣ ꯑꯃꯨꯛ ꯀꯩꯅꯣ ꯇꯧꯕ ꯑꯩꯈꯣꯏꯒꯤ ꯁꯤꯚꯤꯜ ꯁꯄꯣꯔꯠ ꯀꯩꯀꯥ ꯌꯦꯡ ꯃꯥꯜꯂꯦꯅꯦ ꯃꯣꯏꯒꯤ ꯄꯣꯠꯁꯦ
ꯌꯦꯡꯕꯅꯦ ꯗꯦꯕꯤꯠ ꯀꯥꯔꯠ
ꯑꯩꯈꯣꯏꯒꯤ ꯆꯨꯝꯅꯒꯤ ꯑꯗꯨꯝ ꯅꯣꯔꯃꯦꯜ ꯑꯗꯨꯗ ꯀꯥꯗꯕ꯭ꯔꯥ ꯅꯠꯇ꯭ꯔꯒꯅ ꯁꯤꯚꯤꯜ ꯏꯁ꯭ꯀꯣꯔ ꯂꯩꯕ ꯍꯥꯏꯁꯦ ꯑꯩꯈꯣꯏꯒꯤ ꯂꯣꯟꯒꯨꯝꯕꯒ ꯂꯧꯕ ꯈꯣꯠꯄ ꯑꯗꯨꯒꯨꯝꯕ ꯀꯥꯡꯕꯨꯅ ꯅꯪ ꯀꯥꯕ꯭ꯔꯣ ꯀꯃꯥꯏꯅ ꯇꯧꯒꯦꯁꯤꯕꯨ
ꯁꯤꯚꯤꯜ ꯁ꯭ꯀꯣꯔꯁꯦꯕꯥꯏ ꯆꯨꯝꯅꯒꯤ ꯑꯗꯨꯝ ꯄꯩꯁꯥ ꯌꯥꯝ ꯀꯟꯅ ꯍꯥꯞꯇꯕ ꯊꯝꯕꯗꯨꯗꯤ ꯀꯥꯗꯕꯅꯦꯕ
ꯎꯝ
ꯃꯥꯁꯦ ꯇ꯭ꯔꯥꯟꯖꯦꯛꯁꯟ ꯑꯃ ꯗꯔꯀꯥꯔ ꯑꯣꯏꯕ ꯇ꯭ꯔꯥꯟꯖꯦꯛꯁꯟ ꯈꯔ ꯁꯥꯟꯅꯕꯅꯤ ꯈꯪꯗꯦ ꯑꯗꯒꯤ ꯂꯣꯟꯒ ꯂꯧꯔꯒ ꯂꯣꯟꯗꯣ ꯐꯖꯅ ꯁꯤꯡꯕ ꯉꯝꯕꯒꯒ ꯑꯗꯨꯒꯤ ꯍꯤꯁꯇ꯭ꯔꯤꯒ ꯂꯩꯕ ꯑꯣꯏꯔꯒꯗꯤ ꯕꯦꯁ ꯑꯗꯨꯗꯤ ꯑꯗꯨꯝ ꯁꯤꯚꯤꯜ ꯏꯁꯀꯣꯔꯁꯦ ꯑꯥ ꯌꯧꯔꯅꯦꯕꯀꯣ ꯑꯗꯨꯒꯤꯅꯦꯕ ꯑꯈꯣꯏꯅꯒ ꯀꯔꯤ ꯀ꯭ꯔꯦꯗꯤꯠ ꯕꯤꯗꯗꯒꯤꯒ ꯂꯣꯟꯒ ꯄꯨꯔꯒ ꯀꯩꯅꯣ ꯄꯩꯁꯥꯒ ꯑꯗꯨꯝ ꯁꯤꯟꯗꯣꯛ ꯇꯥꯔꯒꯗꯤ ꯃꯊꯪꯗ ꯍꯦ ꯍꯦꯟꯅ ꯄꯨꯈꯠꯄ ꯌꯥꯏ ꯀꯥꯏꯅꯒ ꯍꯥꯏꯗꯣ ꯃꯣꯏ ꯁꯤꯚꯤꯜ ꯏꯁꯀꯣꯔ ꯐꯖꯕꯩꯅꯦꯕ ꯑꯗꯨꯒꯨꯝꯕꯒꯤꯗꯤ ꯂꯩꯕꯅꯦꯕ
ꯑꯗꯨꯅꯦ ꯑꯗꯨ ꯁꯤꯚꯤꯜ ꯏꯁꯀꯣꯔꯗꯣ ꯑꯩꯒꯤ ꯁꯤꯚꯤꯜ ꯏꯁꯀꯣꯔꯁꯦ ꯑꯩ ꯃꯃꯥꯡꯗ ꯖꯣ ꯄꯦꯃꯦꯟ ꯕꯦꯡꯀꯤ ꯄꯥꯏꯕꯁꯦ
ꯑꯥ
ꯀ꯭ꯔꯦꯗꯤꯠ ꯕꯤꯗꯒꯤ ꯃꯃꯥꯡꯗ ꯂꯣꯟ ꯂꯧꯒ꯭ꯔꯦꯗꯅ
ꯑꯥ
ꯂꯧꯈ꯭ꯔ ꯃꯇꯨꯡꯗ ꯑꯗꯨꯒꯤ ꯂꯣꯟꯗꯣ ꯐꯦꯁ ꯑꯃ ꯂꯣꯏꯈ꯭ꯔ ꯃꯇꯨꯡꯗ ꯃꯊꯪꯒꯤ ꯐꯦꯁꯇꯅꯦꯕ ꯑꯩꯈꯣꯏꯒꯤ ꯇꯝꯄꯨꯗꯨꯅ ꯂꯤꯁꯤꯡ ꯀꯨꯟꯊ꯭ꯔꯥꯒ ꯃꯔꯤ ꯑꯩꯉꯣꯟꯗꯩ ꯂꯧꯈ꯭ꯔꯤꯁꯦ
ꯑꯥ
ꯑꯗꯨꯒꯤ ꯄꯣꯠꯇꯣ ꯍꯥꯏꯗꯤ ꯊꯥ ꯈꯨꯗꯤꯡꯒꯤ ꯑꯗꯨꯝ ꯍꯦꯟꯗꯣꯛ ꯀꯩꯝ ꯍꯦꯟꯗꯣꯛꯇꯕꯤꯗ ꯋꯥꯠꯂꯤꯉꯩ ꯋꯥꯠꯂꯤꯉꯩꯗ ꯢꯁ ꯁꯤꯡꯉꯦꯕ ꯑꯗꯨꯒꯨꯝꯕꯗꯤ ꯁꯤꯚꯤꯜ ꯁꯀꯣꯔ ꯀꯔꯝꯒꯗꯥ ꯀꯃꯥꯏꯅ ꯇꯧꯅꯤ
ꯀꯥꯔꯝꯒꯅꯤ ꯀꯥꯔꯝꯒꯅꯤ ꯁꯣꯏꯗꯅ ꯀꯥꯔꯝꯒꯅꯤ ꯑꯗꯨꯗꯤ ꯅꯪꯒꯤ ꯑꯗꯨꯝ ꯅꯪ ꯑꯦꯀꯥꯎꯟꯗꯣ ꯐꯖꯅ ꯁꯦꯟꯅꯕ ꯌꯥꯅꯤ ꯅꯪꯒꯤ ꯍꯧꯖꯤꯛꯀꯤ ꯏ ꯑꯦꯝ ꯑꯥꯏ ꯀꯩꯀꯥ ꯁꯦꯟꯅꯕꯗ
ꯑ ꯗ ꯑꯩ ꯖꯤꯑꯣ ꯄꯦꯃꯦꯟ ꯕꯦꯡꯀꯤꯗ ꯖꯤꯑꯣ ꯄꯦꯃꯦꯟ ꯕꯦꯡ ꯑꯣꯏꯔ ꯃꯥꯜꯂꯦꯅꯦ ꯍꯥꯞꯄꯤꯗꯣ ꯍꯣꯢ ꯑꯃꯥꯃꯥꯖꯣꯟꯒꯤꯗ ꯑꯗꯨꯝ ꯌꯦꯡꯕꯅꯤ ꯍꯥ ꯄꯦꯃꯦꯟ ꯕꯦꯡꯀꯤꯗꯨꯗ ꯌꯥꯗ ꯃꯥꯜꯂꯦꯕ ꯁꯤꯚꯤꯜ ꯏꯁ꯭ꯀꯣꯔꯗꯨ ꯅꯦꯝꯕꯩꯔꯥ ꯀꯩꯅꯣ ꯈꯪꯗꯦ ꯁꯤꯚꯤꯜ ꯏꯁꯀꯣꯔꯁꯦ ꯑꯈꯣꯏꯒꯤ ꯄꯩꯁꯥ ꯇꯤꯡꯗꯕꯤꯗ ꯌꯦꯡꯕꯗꯤ ꯌꯥꯕ꯭ꯔꯣ ꯀꯃꯥꯏꯅ ꯇꯧꯒꯦ
ꯁꯤꯚꯤꯜ ꯏꯁꯀꯣꯔꯁꯦ ꯍꯧꯖꯤꯛ ꯖꯤ ꯑꯦ ꯄꯥꯏꯕ ꯅꯝꯕꯔ ꯑ ꯑꯦꯁ ꯕꯤ ꯑꯥꯏ ꯑꯦꯀꯥꯎꯟꯒꯨꯝꯕ ꯖꯤ ꯄꯦ ꯄꯥꯏꯕꯁꯦ ꯖꯤꯄꯦꯗ ꯑꯗꯨꯝ ꯌꯦꯡꯕꯁꯨ ꯌꯥꯅꯔꯕꯅꯦ ꯍꯧꯖꯤꯛꯁꯦ ꯅꯪꯗꯤ ꯖꯤ ꯄꯦ ꯍꯥꯞ
ꯖꯤ ꯄꯦ ꯗꯩ ꯌꯦꯡ
ꯍꯥꯞꯄꯃꯣꯏ ꯅꯪꯗꯤ ꯅꯪ ꯖꯤ ꯑꯣ ꯄꯦꯃꯦꯟ
ꯖꯤ ꯄꯦ ꯗꯕꯨꯗꯤ ꯍꯥꯞꯆꯤꯟꯕꯗꯨꯗꯤ ꯌꯥꯏꯑꯦꯕ ꯑꯗꯣ ꯑꯩꯅ ꯈꯜꯂꯤꯁꯤꯅ ꯍꯣꯏ ꯊꯦꯕꯣꯒꯤꯁꯦ
ꯑꯥ
ꯖꯤꯄꯦ ꯑꯗꯨꯝ ꯍꯥꯞꯄ ꯌꯥꯏꯑꯦꯕ ꯖꯤ ꯑꯣ ꯄꯦꯃꯦꯟ ꯕꯦꯡ ꯀꯩꯀꯥꯗꯣ
ꯑꯥ
ꯑꯗ ꯑꯩꯒꯤ ꯑꯣꯏꯅꯗꯤ ꯁꯤꯚꯤꯜ ꯏꯁꯀꯣꯔ ꯀꯩꯀꯥꯗꯣ ꯍꯣꯢ ꯌꯦꯡꯕꯕꯨꯗꯤ ꯌꯥꯗ꯭ꯔꯦ ꯑꯗꯣ ꯉꯁꯥꯏ ꯑꯩꯅ ꯑꯦ ꯇꯧꯔ ꯌꯦꯡꯕ ꯀꯥꯟꯗꯗꯤ ꯑꯩꯉꯣꯟꯗ ꯏꯂꯤꯖꯤꯕꯜ ꯑꯣꯏꯗꯦꯕ ꯃꯣꯏ ꯑꯃꯨꯛ ꯈꯔ ꯈꯥꯏꯗꯣꯛꯄ ꯃꯥꯜꯂꯦꯕꯀꯣ ꯑꯥꯃꯥꯖꯣꯟ ꯄꯦꯃꯦꯟ ꯕꯦꯡ ꯀꯗ ꯑꯩ꯭ꯈꯣꯏ ꯏꯂꯤꯖꯤꯕꯜ ꯑꯣꯏꯕ ꯌꯥꯕ ꯑꯣꯏꯕ ꯌꯥꯗꯕꯅ ꯃꯣꯏꯒꯤ ꯁꯤꯚꯤꯜ ꯏꯁꯀꯣꯔꯒꯤ ꯃꯇꯨꯡ ꯏꯟꯅꯔ ꯀꯩꯅꯣ ꯑꯗꯣ ꯊꯦꯕꯣꯗ ꯑꯩꯅ ꯍꯥꯏꯐꯦꯠ ꯍꯪꯕꯅꯦ
ꯑꯥ
ꯑꯗꯣ ꯃꯥꯗꯣ ꯃꯥꯒꯤꯗꯤ ꯁꯤꯚꯤꯜ ꯁ꯭ꯀꯣꯔ ꯐꯖꯩꯑꯕ ꯁꯕꯦꯟ ꯍꯟꯗ꯭ꯔꯦꯠ ꯐꯤꯞꯇꯤ ꯂꯩꯌꯦꯕ
ꯑꯥ
ꯁꯚꯦꯟ ꯍꯟꯗ꯭ꯔꯦꯗ ꯐꯤꯞꯇꯤ ꯃꯉꯣꯟꯗꯒꯤ ꯑꯩꯅ ꯈꯜꯂꯤꯅ ꯃꯉꯣꯟꯗꯒꯤ ꯍꯥꯏꯐꯦꯠ ꯂꯣꯟꯗ ꯑꯣꯏꯅ ꯏ ꯃꯥꯏ ꯑꯗꯨꯝ ꯂꯧꯔꯒ ꯑꯩꯅꯗꯤ ꯑꯗꯨꯝ ꯄꯩꯁꯥꯗꯨ ꯃꯉꯣꯟꯗ ꯊꯥ ꯊꯥ ꯒꯤ ꯊꯤꯕꯤꯈꯤꯕ ꯑꯗꯨꯃꯥꯏꯅ ꯇꯧꯒꯦꯅ ꯈꯟꯕ ꯑꯣ ꯇ ꯍꯥꯏꯗꯤ ꯃꯥꯒꯤ ꯕꯦꯡꯇꯨꯒ ꯃꯔꯤ ꯂꯩꯅꯒꯗꯧꯕ ꯂꯣꯟ ꯑꯣꯏꯔꯔꯣꯏꯕꯁꯤꯗꯤ ꯑꯃꯥꯖꯣꯟꯒ ꯃꯔꯤ ꯂꯩꯅꯕ ꯄꯣꯠꯅꯦꯕ ꯑꯃꯥꯖꯣꯟꯗꯒꯤ ꯃꯥꯏ ꯕꯦꯡ ꯑꯗꯨ ꯁꯤꯖꯤꯟꯅꯔꯒ ꯀꯩꯅꯣ ꯇꯧꯕꯩ ꯋꯥ ꯇꯅꯦ ꯃꯉꯣꯟꯗ ꯍꯒꯦꯠ ꯇꯧꯕꯅꯦ ꯃꯥꯅ ꯁꯤꯚꯤꯜ ꯏꯁꯀꯣꯔꯁꯁꯤ ꯁꯤ ꯂꯩꯕꯗꯤ ꯍꯥꯏꯔꯛꯑꯦꯗꯣ ꯑꯩꯅ ꯍꯧꯖꯤꯛ ꯐꯣꯟ ꯇꯧꯕꯅꯦ ꯃꯥꯗꯣ ꯃꯣꯔꯥꯁꯨ ꯎꯈ꯭ꯔꯦꯅꯦ
ꯑ ꯐꯣꯟꯗꯤ ꯁꯤ ꯂꯩꯔ ꯄꯥꯏꯈꯠꯂꯛꯑꯣꯣꯏꯗꯕ꯭ꯔꯥꯅꯦ ꯊꯦꯕꯣꯗꯤ ꯍꯒꯨꯜꯂꯦ
ꯃꯥ ꯍꯧꯖꯤꯛꯀꯥꯟ ꯌꯥꯝ ꯀꯟꯅ ꯆꯨꯔꯤꯕꯅꯤ ꯃꯣꯏ
ꯆꯂꯞ ꯇꯁ
ꯊꯕꯛ ꯊꯕꯛ ꯆꯠꯁꯦꯒ ꯍꯥꯏꯔꯝꯃꯦ ꯄꯨꯡ ꯄꯨꯡꯒꯁꯦ ꯌꯥꯝ ꯁꯦꯔꯁ ꯑꯣꯏꯅꯅꯦ ꯃꯥ ꯍꯥꯏꯔꯝꯃꯤꯁꯦ ꯑꯩꯉꯣꯟꯗ ꯑꯗꯨꯒ ꯗꯤ ꯑꯦꯝ ꯀꯣꯂꯦꯖ ꯆꯠꯂꯔꯝꯒꯗ꯭ꯔꯅꯦ ꯑꯗꯣ ꯄꯨꯡ ꯄꯨꯡ ꯇꯔꯥꯃꯥꯊꯣꯏ ꯆꯠꯀꯗꯕ ꯊꯕꯛꯇꯨꯅ ꯄꯨꯡ ꯑꯍꯨꯝꯗ ꯚꯥꯏ ꯊꯕꯛꯇ ꯆꯠꯂꯁꯤꯖꯤꯔꯣ ꯇꯧꯔꯛꯑꯦ
ꯁꯊꯤꯔꯦ ꯂꯞꯇ
ꯉꯥꯏꯕꯗꯀꯣ ꯃꯥ ꯍꯥꯏꯔꯛꯀꯗꯤ ꯑꯗ ꯃꯥ ꯉꯥꯏꯕ ꯊꯕꯛ ꯀꯩ ꯆꯠꯊꯣꯛꯇ꯭ꯔꯕꯅꯦꯕ ꯅꯨꯃꯤꯠꯇꯨꯃ ꯀꯌꯥ ꯃꯜꯂ ꯄꯊ ꯃꯣꯗꯤ ꯍꯧꯖꯤ ꯀꯥꯟꯗ
ꯦꯇ ꯉꯥꯎꯔꯦ ꯈꯣꯠꯦꯕꯣꯗꯤ ꯍꯧꯖꯤꯛꯀꯥꯟꯗꯤ ꯃꯥ
ꯅꯦꯔꯅ ꯍꯧꯖꯀ
ꯂꯞ ꯇꯪ ꯑ ꯍꯧꯔꯄꯒꯤ
ꯆ ꯍꯟꯁꯥꯡꯒꯤ ꯆꯥꯔꯕꯣ
ꯁꯔꯦ ꯃꯥꯥꯏ ꯅꯗꯤ
ꯍꯣꯏ ꯆꯗ꯭ꯔꯦ ꯍꯣꯡ ꯀꯟꯅ ꯍꯋꯥ ꯇꯧꯕ ꯃꯥꯜꯂꯦ ꯀꯩꯗꯥꯛ ꯆꯥꯔꯒꯦ ꯑꯗꯨꯗꯤ
ꯑꯩꯈꯣꯏꯁꯨ ꯍꯋꯥꯏ ꯇꯧꯋꯤ ꯌꯥꯗ꯭ꯔꯦꯗ ꯑꯗꯨꯗꯤ ꯌꯥ ꯇꯧꯔꯤꯁꯦ
ꯁ ꯍꯋꯥꯏ ꯑꯩꯗꯤ ꯍꯋꯥꯏꯔ ꯑꯩꯈꯣꯏꯒꯤ ꯑꯗꯨꯝ ꯍꯦꯟꯖꯥꯡꯒꯤꯁꯨ ꯂꯩꯗꯅ ꯑꯩꯈꯣꯏꯅ ꯑꯗꯨꯝ ꯍꯥꯏꯗꯤ ꯁꯥ ꯉꯥ ꯅꯠꯇ꯭ꯔꯒ ꯑꯗꯨꯝ ꯆꯥꯕ ꯏꯁꯥꯅ ꯑꯥꯎꯖꯕꯕ ꯂꯩ
ꯍꯣꯏ
ꯑꯗꯨꯨ ꯑꯣꯏꯔꯣ ꯍꯥꯏꯗꯤ ꯍꯋꯥꯏ ꯊꯣꯡ ꯑꯗꯨꯝ ꯆꯥꯛꯁꯨꯦ ꯆꯥꯁꯤꯜꯂꯦ ꯍꯥꯏꯇꯥꯔꯦꯀꯣ
ꯁꯀꯥꯟꯗꯦꯗꯚꯥꯏ ꯀꯩꯅꯣꯅꯦ ꯑ ꯚꯥꯏ ꯅꯣꯏ ꯑꯗꯨꯗꯅꯦ ꯑꯩ ꯃꯅꯤꯄꯨꯔꯤꯔꯣ ꯂꯩꯕꯗꯤ ꯅꯨꯡꯉꯥꯏꯇ꯭ꯔꯦꯕꯣ ꯍꯥꯏꯁꯤꯅꯦ ꯅꯣꯏ ꯍꯧꯖꯤꯛꯁꯦ ꯑꯩꯈꯣꯏ ꯄꯣꯠ ꯆꯩꯩ ꯆꯦꯟꯕ ꯈꯣꯠꯄ ꯀꯔꯤ ꯌꯥꯗꯕꯤꯅꯦꯕ ꯈꯪꯕ ꯑꯩꯁꯦ ꯑꯩꯗꯤ ꯀꯥꯗ ꯌꯦꯡꯕ ꯅꯦꯁꯅꯦꯜ ꯍꯥꯏꯋꯦꯒꯩꯁꯁꯨ ꯑꯗꯨꯝ ꯕ꯭ꯂꯣꯛ ꯇꯧ ꯂꯩꯔꯦ
ꯀꯨꯀꯤꯅ ꯑꯃꯨꯛꯧꯅꯤ ꯅꯥꯒꯥꯅ ꯑꯃꯨꯛ ꯇꯧꯅꯤ ꯍꯥꯏꯗꯤ ꯅꯥꯒꯥ ꯂꯣꯗ ꯇꯧꯕ ꯌꯥꯝ ꯀꯟꯅ ꯀꯤꯗꯅꯅꯦꯅꯦ ꯇꯧꯔꯤꯁꯦ ꯑꯗꯣ
ꯎꯝ
ꯍꯥꯏꯗꯤ ꯑꯗꯨꯗꯣ ꯀꯩꯗꯧꯕ ꯑꯥ ꯍꯣꯏ ꯑꯩ ꯍꯟꯗꯛꯁꯦ ꯀꯩꯅꯣꯝꯇ ꯆꯦꯡꯉꯦ ꯇꯧꯅꯦꯕ ꯑꯩꯒꯤ ꯂꯥꯏꯔꯤꯛ ꯄꯥꯕ ꯑꯩꯈꯣꯏꯒꯤ ꯑꯩꯈꯣꯏꯒꯤ ꯆꯤꯌꯔ ꯑꯝꯇ ꯌꯦꯡꯉꯦ ꯇꯧꯕꯅꯦꯕ ꯊꯕ ꯑꯃ
ꯁꯤꯌꯔꯁꯦ ꯑꯣ ꯑꯆꯧꯕꯗꯣ
ꯍꯣꯏ ꯋꯤꯜ ꯌꯥꯎꯕꯗꯣ ꯑꯗꯨꯗ ꯁ꯭ꯋꯥꯏꯗꯒꯤꯗꯤꯗꯤ ꯇꯥꯡꯉꯦꯕ ꯈꯕ꯭ꯔꯥ ꯍꯥꯏꯗꯤ ꯑꯩꯅ ꯅꯦꯠꯇ ꯍꯥꯏꯐꯦꯠ ꯌꯦꯡꯕꯒ ꯍꯥꯏꯗꯤ ꯑꯥꯗ ꯐꯪꯉꯨꯔꯀꯥꯟꯗ ꯕꯖꯥꯔꯗꯀꯣ ꯂꯨꯄꯥ ꯂꯤꯁꯤꯡ ꯇꯔꯨꯛꯀ ꯍꯥꯏꯍꯋꯦꯕꯀꯣ ꯑꯗꯨ ꯅꯦꯠꯇ ꯌꯦꯡꯕ ꯀꯥꯟꯗꯗꯤ ꯂꯤꯁꯤꯡ ꯑꯍꯨꯝꯒ ꯈꯔꯗꯒ ꯑꯗꯨꯝ ꯐꯪꯉꯦꯕ ꯆꯞ ꯃꯥꯟꯅꯕꯗ ꯑꯗꯨꯅ ꯃꯇꯩ ꯆꯦꯡꯒꯦ ꯇꯧꯕꯁꯦ ꯍꯧꯖꯤꯛꯁꯦ ꯌꯥꯝ ꯑꯝ ꯌꯥꯗꯕꯤꯅꯦꯕ ꯈꯪꯕ꯭ꯔꯥ ꯅꯣꯠ ꯗꯦꯂꯤꯕꯔꯦꯕꯜ ꯏꯟ ꯌꯔ ꯂꯣꯀꯦꯁꯟ ꯇꯣ ꯂꯣꯏ ꯂꯩꯌꯦꯕ ꯈꯪꯕ꯭ꯔꯥ
ꯁꯦꯟꯃꯜꯂꯦ ꯍꯧꯖꯤꯛ ꯍꯧꯖꯤꯛꯁꯨ ꯑꯗꯨꯝ ꯇꯧꯔꯤꯕ ꯍꯥꯏꯁꯦ
ꯇꯧꯋꯏ ꯄꯣꯠꯇꯣ ꯈꯔ ꯄꯤꯛ ꯇꯥꯔꯒꯕꯨꯗꯤ ꯅꯣꯏꯗ ꯇꯞꯄꯁꯨ ꯌꯥꯕ ꯑꯗꯨ ꯆꯤꯌꯔꯗꯨꯗꯤ ꯀꯃꯥꯏꯅ ꯄꯨꯔꯛꯀꯅꯤ ꯅꯠꯇ꯭ꯔꯥ ꯕꯦꯔꯥꯜꯅꯦꯕ
ꯐꯣꯔꯣ ꯐꯣꯔꯣ ꯀꯌꯥ ꯄꯣꯠꯁꯨ ꯅꯠꯇꯦ ꯂꯒꯦꯖ ꯇꯔꯥꯄ ꯌꯥ ꯄꯣꯠꯁꯨ ꯅꯠꯇꯕꯅꯤꯅ
ꯑꯗꯨꯅꯦ ꯎꯄꯥꯏ ꯂꯩꯇꯦꯑꯕ ꯑꯗꯨꯗꯤ ꯃꯆꯥꯒꯨꯝꯕ ꯑꯣꯏꯇꯥꯔꯒꯕꯨꯗꯤ ꯅꯣꯏ ꯇꯞꯄꯁꯨ ꯌꯥꯏꯑꯕ ꯑꯗ ꯈꯟꯗꯦ ꯃꯅꯤꯄꯨꯔꯁꯤ ꯄꯦꯜꯂꯦ ꯍꯩ ꯇꯁꯦꯡꯅ ꯁꯤꯒꯨꯝꯕꯒꯤ ꯊꯕꯛ ꯀꯔꯤꯝ ꯌꯥꯗꯕꯁꯦ
ꯉꯔꯥꯡ ꯅꯍꯂꯣ ꯑꯃꯥ ꯀꯩꯅꯣꯗꯒꯤ ꯀꯨꯀꯤ ꯄꯣꯔꯛꯀꯅꯤ ꯍꯥꯏꯕꯗꯣ ꯑꯩꯈꯣꯏꯒꯤ ꯅꯉꯑꯒ ꯃꯩꯇꯩꯒꯅ ꯊꯤꯡꯉꯦꯅ ꯇꯧꯕꯗꯨ
ꯑꯥ ꯍꯣꯏ ꯍꯣꯏ ꯍꯣꯏ ꯊꯦꯡꯉ ꯍꯧꯖꯤꯛ ꯌꯥꯝ ꯀꯟꯅ ꯃꯣꯏ ꯌꯥꯝ ꯀꯟꯅ ꯎ ꯆꯅꯤ ꯀ ꯋꯥꯏꯗꯕꯅꯦ
ꯍꯣꯏ ꯐꯔꯦ ꯍꯦ ꯑꯗꯨꯗꯤ
ꯑꯣꯏꯐꯝꯁꯨ ꯊꯣꯛꯑꯏ
ꯃꯥꯅꯦ ꯃꯥꯅꯦ ꯍꯥꯏꯗꯤ ꯆꯞ ꯃꯥꯟꯅꯕ ꯄ꯭ꯔꯣꯕ꯭ꯂꯦꯝꯗꯤ ꯆꯞ ꯃꯥꯟꯅꯔꯤꯅꯦꯕ ꯅꯠꯇ꯭ꯔꯥ
ꯃꯥꯅꯦ ꯃꯥ ꯑꯦꯃꯤ ꯇꯪꯅꯤꯅꯀꯣ ꯇꯣꯏ ꯀ꯭ꯌꯥ ꯇꯥꯗꯦꯗ ꯄ ꯋꯥꯔꯤꯁꯤ ꯇꯣꯛꯁꯤ ꯀ ꯀꯥꯟꯊꯕ ꯋꯥꯔꯤꯅꯦꯕ
ꯃꯥꯅꯦ ꯃꯥꯅꯦ ꯅꯪꯒꯤ ꯆꯧꯀ꯭ꯔꯤꯁꯗꯣꯏ ꯅ ꯀꯗꯥ ꯂꯥꯏꯛ ꯀꯥꯗ ꯄꯥꯒꯔ ꯋꯥ
ꯑ ꯁꯨꯝ ꯌꯨꯝꯒꯤ ꯑꯣꯏꯅ ꯚ ꯍꯥꯏꯗꯤ ꯄꯣꯊꯥ ꯌꯦꯡꯍꯧꯕ ꯀꯥꯟꯗ ꯑꯩꯈꯣꯏꯒꯤ ꯐꯃꯨꯡꯗ ꯑꯗꯨꯝ ꯄꯥꯏꯁꯟꯕꯤ ꯑꯃ ꯂꯩꯌꯦꯗꯅ ꯍꯥꯏꯗꯤ ꯑꯁꯤ ꯊ ꯍꯦꯕꯤꯠꯁꯦ ꯈꯤꯇꯪ ꯁꯦꯝꯗꯣꯛꯄ ꯌꯥꯕ꯭ꯔꯒ ꯇꯧꯕꯅꯤꯅ ꯍꯥꯏꯗꯤ ꯐꯝꯐꯝꯗꯣ ꯐꯖꯅ ꯅꯦꯅꯥ ꯇꯥꯅ ꯂꯩꯔꯒꯗꯤ ꯅꯨꯡꯉꯥꯏꯗꯅ
ꯆꯧꯀ꯭ꯔꯤꯗꯪ ꯉꯥꯊꯥꯔꯒ ꯇꯨꯡꯒꯤ ꯑꯣꯏ ꯋꯥꯔꯤꯅꯤ ꯅꯪꯒꯤ ꯈꯣꯡꯅ ꯐꯣꯡꯗ ꯊꯥꯡꯒꯠꯂꯒ
ꯍ ꯑꯩ ꯂꯥꯏꯔꯤꯛꯁꯨ ꯄꯥꯅꯤꯡꯉ ꯀꯥꯟꯗꯁꯨ ꯆꯧꯀ꯭ꯔꯤ ꯑꯃ ꯀ ꯀꯥ ꯂꯥꯎꯕꯁꯤ ꯅꯨꯡꯉꯥꯏꯇꯦ ꯇꯧꯕꯅꯤ ꯑꯗꯩꯁꯨ ꯄꯥꯏꯔ ꯅꯨꯡꯉꯥꯏꯇꯦ ꯑꯗꯨ ꯑꯃꯗꯤ ꯊꯝꯒꯦ ꯇꯧꯕꯅꯤ ꯑꯩꯁꯦ
ꯃꯣꯏꯒꯤ ꯆꯧꯀ꯭ꯔꯤ ꯅꯪ ꯂꯤꯁꯤꯡ ꯑꯍꯨꯝꯒ ꯀꯌꯥꯃ ꯏ ꯄꯣꯠ ꯇꯥꯕ꯭ꯔꯣ ꯑꯗꯨ
ꯃꯣꯏ ꯍꯧꯖꯤꯛꯀꯤꯁꯤꯗꯤ ꯐꯔꯝꯒꯤ ꯚꯏ ꯍꯥꯏꯗꯤ ꯐ꯭ꯂꯤꯞꯀꯥꯔꯠꯀꯤꯁꯤꯗꯤꯀꯣ ꯃꯣꯏ ꯔꯦꯇꯤꯡ ꯌꯥꯝ ꯐꯖꯩꯌꯦꯕ ꯑꯗꯒꯤꯗꯤ ꯄꯣꯠꯁꯨ ꯆꯞ ꯃꯥꯟꯅꯍꯧꯌꯦꯕ ꯑꯃꯗꯨ ꯑꯥ ꯂꯩꯍꯣꯏꯗꯨꯒ ꯑꯗꯨꯅ ꯐꯔꯝꯒꯅꯤꯗꯤ ꯈꯜꯂꯦꯕ ꯑꯁꯀꯥꯗꯤ ꯁꯤꯗꯗꯤ ꯃꯌꯥꯡꯈꯩ ꯁꯛꯇꯛ ꯀꯠꯈꯄꯣꯅꯤꯗ ꯑꯣꯖꯦꯜ ꯃꯂꯕ
ꯑꯁ ꯃꯌꯥꯡꯅ ꯍꯦꯟꯅ ꯆꯥꯎꯔꯦ ꯕꯖꯥꯔ ꯃꯌꯥꯏꯗꯒꯗꯤ ꯃꯌꯥꯡ ꯑꯉꯥꯏꯗ ꯀꯩꯅꯣ
ꯑꯦꯁ ꯇꯤ ꯆꯥꯎꯕꯤꯅꯤꯍꯦ ꯁꯛꯁꯤꯡꯗꯣ ꯑꯗꯨꯒꯤ ꯁꯛꯁꯤꯡꯗꯣ ꯂꯩꯅꯤꯡꯗꯕ ꯍꯥꯏꯇꯥꯔꯦꯅꯦ
ꯎꯝ
ꯑꯗꯨꯅ
ꯀꯩꯀꯥꯟꯗꯤ ꯃꯣꯏꯅ ꯁꯤꯗ ꯁ꯭ꯋꯥꯏꯗ ꯑꯍꯨꯝꯗ ꯐꯪꯉꯒ ꯃꯣꯏꯅ ꯂꯤꯁꯤꯡ ꯑꯅꯤ ꯑꯍꯨꯝ ꯈꯦꯠꯗꯤ ꯈꯔ ꯇꯥꯗꯧꯕ ꯆꯥꯝꯃꯉꯥ ꯑꯃꯨꯛ ꯀꯔꯤ ꯑꯃꯛ ꯈꯦꯠꯄꯕꯣ ꯀꯗꯥꯏꯅꯣ ꯍꯥꯏꯁ
ꯑꯩꯅ ꯑꯣꯟꯂꯥꯏꯟꯗ ꯌꯦꯡꯉꯤꯗꯅꯕꯨ ꯍꯦꯟꯅꯕꯨ ꯐꯗꯧ ꯃꯥꯜꯂꯤꯗ ꯃꯁꯛꯇꯨ ꯌꯦꯡꯕꯗ ꯃꯣꯏ ꯂꯩꯍꯧꯔꯤꯗꯨꯒ
ꯎꯝ ꯍꫭꯏ ꯃꯤ ꯍꯣꯏ ꯔꯤꯚ꯭ꯌꯨ ꯐꯖꯔꯕꯨꯗꯤ ꯂꯩꯁꯟꯕ ꯌꯥꯏ ꯀꯌꯥꯝ ꯐꯗꫭꯏꯅꫭꯗ ꯆꯧꯀ꯭ꯔꯤꯅ ꯐꯍꯟꯗꯅ ꯀꯌꯥꯝ ꯐꯍꯟꯗꯣꯏꯅꯣꯗ ꯀꯩꯁꯨ ꯑꯃ ꯐꯝꯕ ꯌꯥꯕ ꯑꯃ ꯂꯩꯔꯂꯣꯏꯔꯦ ꯅꯠꯇꯔꯥ
ꯑꯗꯨꯅꯤ ꯈꯔ ꯅꯨꯡꯉꯥꯏꯕ ꯑꯃ ꯑꯗꯨꯅꯤ ꯌꯥꯝ ꯀꯥ ꯍꯦꯟꯅ ꯄꯩꯁꯥ ꯊꯥꯗꯕꯁꯨ ꯄꯥꯝꯃꯨꯏꯗꯅ ꯂꯤꯁꯤꯡ ꯇꯔꯨꯛꯀ ꯀꯩꯗꯧꯔꯨꯅꯤ
ꯑꯗꯣ ꯈ꯭ꯋꯥꯏ ꯐꯗꯤꯀꯣ ꯗꯤ ꯁꯤꯗ ꯈꯪꯅꯕ ꯃꯤ ꯂꯩꯔꯗꯤ ꯗꯤꯁꯤꯗꯒꯤ ꯗꯒꯤ ꯑꯣꯏꯅ ꯀꯩꯅꯣ ꯇꯧꯕ ꯂꯧꯕ
ꯍꯣꯏ ꯁꯦꯀꯦꯟꯗꯀꯣ ꯈꯔ ꯃꯣꯏꯗ ꯈꯔ ꯄꯤꯁꯜꯂꯒ
ꯄꯨꯔꯥ ꯍꯥꯏꯗꯤ ꯑꯩꯈꯣꯏ ꯑꯃꯨꯛ ꯑꯍꯟ ꯑꯍꯟꯕ ꯁꯤꯜꯂꯛꯄ ꯀꯥꯟꯗ ꯍꯥꯟꯅꯗꯒꯤ ꯑꯐꯕ ꯈꯩꯁꯦ ꯄꯔꯥ ꯍꯥꯏꯗꯤ ꯑꯩꯈꯣꯏꯒꯤ ꯁꯤꯖꯤꯟꯅꯗꯕꯤꯗ ꯄꯩꯁꯟ ꯄꯩꯁꯟ ꯊꯝꯖꯤꯟꯕꯅꯦꯕ ꯑꯗꯨꯗ ꯈꯪꯅ ꯆꯥꯟꯅꯕ ꯂꯩꯔꯒꯗꯤ ꯑꯗꯨꯃꯥꯏꯅ ꯇꯧꯔ ꯂꯧꯔꯛꯄ ꯌꯥꯏꯑ‌ꯦꯕ ꯗꯦꯅꯤꯠ ꯀꯤ ꯃꯄꯥꯗꯣ ꯃꫭꯏ ꯗꯤꯁꯤ ꯒꯤꯗꯨꯗ ꯌꯥꯎꯔꯝꯕꯅꯦ ꯃꯥꯗꯨ ꯗꯤ ꯁꯤꯒꯤꯗꯨꯗ ꯑꯗꯩ ꯆꯧꯀ꯭ꯔꯤꯒ ꯐꯅꯌꯥꯝ ꯄꯨꯔꯛꯄꯅꯦꯕ ꯗ‌ꯦꯅꯤꯠꯀꯤ ꯑꯩꯈꯣꯏꯒꯤ ꯑꯈꫭꯏꯁꯤ ꯄꯥꯟꯕꯤ ꯂꯩꯕ ꯌꯥꯕ ꯈꯣꯠꯄꯗꯣ ꯐ꯭ꯔꯤꯗꯅꯦꯕ ꯄꯨꯔꯛꯏꯁꯦ ꯑꯗꯣ ꯃꯣꯏꯒꯤ ꯑꯣꯐꯤꯁ ꯁꯤ ꯑꯅꯧꯕ ꯁꯤꯟꯕꯩ ꯑꯗꯨꯝ ꯄꯣꯔꯛꯅꯕꯅꯦ ꯑꯗꯨꯃꯥꯏꯅ ꯈꯪꯅꯕ ꯂꯩꯔꯒꯗꯤ ꯑꯗꯨꯝ ꯂꯧꯕ ꯌꯥꯅꯤ
ꯍꯣꯏ ꯑꯗꯨꯁꯨ ꯑꯃꯨꯛ ꯇꯥꯟꯅ ꯇꯥꯟꯅ ꯇꯥꯟꯅ ꯇꯥꯔꯦ ꯑꯁ ꯈꯪꯗꯦꯗ ꯇꯧꯔꯤꯁꯦ ꯒ꯭ꯌꯥꯟ ꯇꯥꯗꯦ ꯅꯠꯇ꯭ꯔꯥ ꯅꯪ ꯉꯁꯥꯏ ꯀꯩ ꯀꯩ ꯒꯦꯝ ꯁꯥꯟꯅꯔꯝꯃꯤꯅꯣ ꯑꯩ
ꯀꯩ ꯅꯊꯟ ꯁꯥꯟꯅꯩꯔꯣ
ꯅꯠꯇꯦ ꯒ‌ꯦꯝ ꯃꯅꯨꯡꯗ ꯈꯔꯥ
ꯍꫭꯏ ꯍꫭꯏ ꯍꫭꯏ
ꯑꯁ ꯑꯗꯨꯗꯣ ꯑꯩ ꯀꯣꯛ ꯉꯥꯎꯈꯠꯂꯛꯇꯅ ꯏꯕꯣ ꯏꯁꯥꯗ ꯑꯁ ꯀꯩꯅꯣꯇꯧꯁ ꯍꯥꯏꯗꯤ ꯃꯥꯗꯣ ꯈꯔ ꯀꯨꯞꯄꯦꯕ ꯈꯔꯁꯨ ꯀꯨꯞꯄꯤꯗꯅ ꯀꯨꯞꯄꯦ ꯍꯥꯏꯗꯤ
ꯍꯣꯏ ꯍꯣꯏ ꯄꯣꯠ ꯆꯩ ꯃꯌꯥꯝꯗꯨ ꯌꯦꯡꯉꯛꯅꯕꯅꯤꯅꯕ
ꯍꯣꯏ ꯈꯔ ꯄꯥꯛꯄꯗꯨ ꯇꯧꯕ ꯑꯣꯏꯗꯤ ꯐꯩ ꯑꯁ ꯀꯥꯏꯗꯩꯩ ꯀꯣꯛꯁꯤ ꯂꯩꯈꯠꯂꯛꯇꯅꯕ ꯑꯗꯨꯝ ꯀꯛꯊꯠꯈꯔꯦ ꯄꯥꯚꯖꯤꯅ ꯍꯦꯟꯅ ꯐꯥꯕꯩ ꯇꯥꯏꯞꯇ ꯇꯣꯛꯁꯤꯟꯂꯛꯄꯅꯦꯕ
ꯑꯣꯀꯦ ꯑꯣꯀꯦ ꯕꯥꯏ ꯑꯗꯨꯗꯤ ꯑꯩꯁꯨ ꯊꯝꯃꯒꯦ ꯀꯣ ꯑꯗꯨꯗꯤ ꯁꯣꯝꯗ ꯊꯕꯛ ꯑꯃ